ꯍꯜꯂꯣ ꯇꯥꯕ꯭ꯔꯣ ꯆꯦ
ꯍꯥꯎ ꯇꯥꯏꯌꯦ
ꯑꯉꯥꯡ ꯇꯨꯝꯈ꯭ꯔꯕꯣ
ꯑꯥ
ꯑ ꯇꯨꯝꯒ꯭ꯔꯦ ꯎꯝ ꯑꯍꯟꯗꯨꯗꯤ ꯁ꯭ꯀꯨꯜ ꯆꯠꯈ꯭ꯔꯤꯔꯥ
ꯎꯝ ꯆꯠꯈ꯭ꯔꯤꯅꯦ
ꯀ꯭ꯂꯥꯁ ꯀꯌꯥ ꯑꯣ ꯑꯩ ꯑꯩꯁꯦ ꯑꯈꯣꯏ ꯃꯥꯥ ꯆꯪꯉꯛꯄ ꯉꯥꯏꯔꯝꯕꯅꯤ
ꯎꯝ ꯀ꯭ꯂꯥꯁ ꯇꯨ ꯀꯑꯦ
ꯎꯝ ꯅꯨꯄꯤ ꯅꯠꯇ꯭ꯔꯣ ꯑꯍꯟꯗꯣ
ꯃꯥꯅꯦ ꯃꯥꯅꯦ ꯅꯨꯄꯤꯅꯦ
ꯑꯉꯥꯡ ꯅꯨꯄꯤꯒꯤ ꯃꯁꯛ ꯌꯥꯝ ꯅꯨꯡꯁꯤꯕꯅꯤ ꯀꯦꯟꯕꯤꯕ ꯌꯥꯝ ꯅꯨꯡꯉꯥꯏꯕꯅꯤ
ꯑꯗꯣ ꯃꯁꯝꯗꯣ ꯃꯔꯨ ꯀꯣꯛꯈꯤꯕꯒꯤ ꯌꯥꯎꯗꯕ ꯑꯗꯨꯅ ꯍꯧꯖꯤꯛꯇꯤ ꯀꯦꯅꯤꯡꯕ ꯑꯝꯇ ꯐꯥꯎꯗꯦꯌꯦ ꯃꯥꯅ ꯍꯥꯏꯕ
ꯎꯝ
ꯅꯨꯡꯁꯥꯁꯦ ꯁꯥꯗꯣꯏ ꯃꯥꯜꯂꯦ ꯑꯣꯝꯃꯒ
ꯎꯝ ꯉꯔꯥꯡꯁꯨ ꯅꯣꯡ ꯌꯥꯝ ꯃꯪꯕꯅꯤꯀꯣ ꯁꯤꯁꯨ ꯁꯥꯒꯠꯂꯛꯑꯦ
ꯎꯝ
ꯅꯣꯡꯖꯨ ꯄꯟꯊꯥꯅꯤꯅ꯫ ꯅꯣꯡꯗꯝ ꯏꯁꯦ ꯅꯣꯡꯃꯅ ꯍꯦꯛ ꯁꯥꯕ ꯅꯣꯡꯃꯅ ꯍꯦꯛ ꯃꯪꯕ꯫
ꯎꯝ
ꯊꯕꯛ ꯑꯃ ꯆꯠꯊꯣꯛꯀꯦꯅ ꯇꯧꯕꯗ ꯅꯣꯡ ꯍꯦꯛ ꯇꯥꯁꯜꯂꯅꯤ ꯍꯦꯛ ꯅꯨꯡꯉꯥꯏꯇꯦ꯫ ꯇꯨꯝꯃ ꯂꯩꯕꯩꯀꯥꯟꯗ ꯆꯨꯔꯒꯗꯤ ꯅꯨꯡꯉꯥꯏꯕ
ꯃꯅꯤ ꯃꯅꯤ꯫ ꯑꯄꯨꯝꯗꯤ ꯌꯥꯝ ꯉꯜꯂꯤ ꯑꯗꯣ ꯅꯨꯡꯁꯥꯗꯤ ꯂꯣꯏꯔꯦ꯫
ꯎꯝ
ꯕꯥꯔꯣꯒꯤ ꯑꯃꯒꯤ ꯅꯨꯡꯁꯥꯒꯤ ꯑꯗꯨꯃꯥꯏꯅ ꯇꯧꯔꯤ꯫
ꯇ ꯍꯥꯟꯅꯒ ꯃꯥꯟꯅꯗ꯭ꯔꯦ ꯍꯧꯖꯤꯛꯀꯥꯟꯗꯤ ꯈꯨꯠꯁꯥꯁꯦ ꯈꯨꯠꯁꯥ ꯑꯃ ꯇꯧꯔꯦ꯫
ꯑ ꯑꯗꯨꯕꯨꯗꯤ ꯍꯟꯗꯛꯁꯦ ꯅꯨꯡꯁꯥꯁꯦ ꯌꯥꯝ ꯁꯥꯅꯤ ꯍꯥꯏꯕꯅꯦꯕ꯫
ꯎꯝ
ꯀꯩꯅꯣꯝꯃ ꯇꯧꯔꯦꯅ꯫ ꯑꯗꯨꯒꯤꯁꯨ ꯑꯣꯏꯔꯝꯒꯅꯤ꯫
ꯎꯝ
ꯍꯤꯠ ꯋꯦꯞ ꯍꯥꯏꯕ꯭ꯔꯣ ꯀꯩꯅꯣ ꯀꯩꯅꯣꯝꯃ ꯇꯧꯅꯤ ꯍꯥꯏꯕꯅꯦ ꯍꯟꯗꯛ ꯆꯍꯤꯁꯦ꯫ ꯑꯗꯨꯒꯤ꯫
ꯎꯝ
ꯌꯨꯔꯣꯞ ꯑꯁꯣꯝꯗ ꯅꯠꯇ꯭ꯔꯣ꯫ ꯅꯨꯡꯁꯥ ꯌꯥꯝ ꯁꯥꯕꯒꯤ ꯃꯤ ꯃꯌꯥꯝ ꯂꯩꯇꯕ ꯈꯣꯠꯇꯕ ꯌꯥꯎꯅꯕꯗꯣ꯫
ꯎꯝ ꯑꯩꯁꯨ ꯇꯥꯍꯧꯏ꯫ ꯑꯗꯥꯏ ꯂꯩꯔꯨꯒꯦ꯫ ꯉꯥꯁꯤ ꯕꯣꯜ ꯈꯪꯗꯦꯅꯦ ꯑꯩ ꯕꯣꯜ ꯌꯦꯡꯗꯦ꯫
ꯑꯩꯁꯨ ꯌꯦꯡꯗꯦꯗ ꯁꯪꯗꯦꯗ꯫
ꯃꯌꯥꯝꯅ ꯏꯁꯇꯦꯇꯁ ꯊꯥꯒꯠꯂꯀꯥꯟꯗ ꯈꯔ ꯈꯔ ꯎꯕꯁꯤ ꯅꯨꯡꯉꯥꯏꯔꯦ꯫
ꯇꯨꯝꯍꯧꯅꯕ ꯍꯣꯠꯅꯕꯗ ꯕꯣꯜ ꯌꯦꯡꯕ ꯂ ꯁꯣꯟꯗꯦꯗ꯫
ꯎꯝ ꯕꯣꯜ ꯌꯦꯡꯕꯁꯦ꯫ ꯑꯇꯩ ꯑꯇꯩ ꯌꯦꯡꯕꯗꯤ ꯅꯨꯡꯉꯥꯏ ꯕꯣꯜꯁꯤ ꯐꯨꯠꯕꯣꯜꯁꯦ ꯀꯌꯥ ꯈꯣꯏꯗꯥꯕ ꯑꯣꯏꯗꯦ꯫
ꯑꯩꯗꯤ ꯅꯨꯡꯉꯥꯏꯌꯦꯕꯀꯣ ꯑꯉꯥꯡ ꯑꯉꯥꯡ ꯑꯣꯏꯔꯤꯀꯥꯟꯗꯗꯤ ꯌꯥꯝ ꯌꯦꯡꯉꯦꯕ꯫
ꯎꯝ
ꯑꯗꯣ ꯍꯧꯖꯤꯛꯇꯤ ꯊꯕꯛ ꯏꯟꯒꯥꯡ ꯑꯃ ꯑꯃ ꯉꯥꯡꯋꯣ ꯀꯔꯤꯋꯣ ꯌꯥꯎꯁꯟꯕꯅꯤꯅ ꯕꯣꯜꯗꯣ ꯑꯍꯤꯡ ꯇꯨꯝꯗꯅ ꯌꯦꯡꯉ ꯅꯣꯡꯉꯥꯜꯂꯛꯑꯗꯤ ꯑꯩꯗꯤ ꯂꯣꯏꯔꯦꯗꯅ ꯑꯉꯥꯡ ꯁ꯭ꯀꯨꯜ ꯆꯠ ꯅꯗꯔꯦ꯫
ꯆꯨꯝꯃꯤꯅꯦ ꯑꯗꯨꯁꯨ
ꯑꯗꯨꯅꯦ꯫ ꯌꯦꯡꯒꯦꯅꯥ ꯈꯜꯂꯤ ꯑꯗꯨ
ꯀꯔꯤ ꯀꯔꯤ ꯍꯣꯠꯅꯔꯤꯒꯦ ꯍꯧꯖꯤꯛꯀꯥꯟꯁꯤꯕꯨ꯫
ꯑꯩꯔꯣ ꯑꯗꯨꯝ ꯂꯩꯔꯤ꯫ ꯏꯃꯨꯡꯒꯤ ꯊꯕꯛ ꯏꯪꯈꯥꯡ ꯑꯗꯨꯝ ꯇꯧꯔꯒ ꯃꯇꯝꯁꯦ ꯑꯗꯨꯝ ꯍꯧꯈꯤꯕ꯫ ꯐꯤꯂꯝꯒ ꯌꯦꯡꯕꯒ ꯁꯪꯗꯦ ꯐꯣꯟꯗꯒ ꯁꯨꯃꯥꯏꯅ ꯃꯔꯛ ꯃꯔꯛ ꯇꯨ ꯅꯣꯏꯒ ꯑꯃꯨꯛ ꯋꯥꯔꯤ ꯁꯥꯟꯅꯔꯤꯁꯤ ꯃꯉꯥꯏꯔꯦ꯫
ꯅꯣꯡ ꯐꯥꯗꯣꯛꯁꯨ ꯌꯦꯡꯉꯣ ꯅꯨꯡꯉꯥꯏꯕꯅꯦ ꯐꯤꯂꯝꯁꯨ꯫
ꯎꯝ
ꯑꯩ ꯐꯤꯂꯝꯒ ꯌꯥꯝ ꯌꯦꯡꯉ ꯌꯥꯝ ꯀꯞꯄꯦ꯫
ꯅꯪ ꯑꯩꯅ ꯈꯟꯕꯗ ꯀꯣꯔꯤꯌꯥꯟ ꯐꯤꯂꯝ ꯃꯌꯥꯝ ꯌꯦꯡꯉꯝꯗꯧ ꯃꯥꯜꯂꯤꯗꯥ꯫
ꯎꯝ ꯌꯦꯉ‌ꯦ꯫
ꯎꯝ ꯌꯦꯡꯉꯣ ꯌꯦꯡꯉꯣ ꯂꯩꯁꯥꯔꯤꯀꯥꯟꯗ ꯌꯥꯝ ꯌꯦꯡꯍꯧ ꯌꯦꯡꯅꯤꯡꯕꯈꯩ꯫ ꯆꯠꯅꯤꯡꯕ ꯂꯥꯡꯅꯤꯡꯕ ꯌꯦꯍꯥꯎ ꯑꯩꯈꯣꯏ ꯑꯝꯇ ꯐꯪꯗ꯭ꯔꯤꯁꯦ ꯍꯧꯖꯤꯛ
ꯅꯨꯄꯤꯒꯤ ꯄꯨꯟꯁꯤꯁꯦ ꯌꯨꯝ ꯍꯦꯛ ꯄꯥꯜꯂꯗꯤ ꯍꯦꯛꯇ ꯌꯥꯗꯦꯅꯦ ꯊꯕꯛ ꯃꯌꯥꯝꯁꯤꯅ
ꯃꯥ ꯅꯤ ꯊꯕꯛ ꯄꯨꯅꯕ ꯍꯣꯠꯅꯕꯗ
ꯎꯝ
ꯑꯉꯥꯡꯁꯦ ꯈꯔ ꯆꯥꯎꯔꯕꯨꯗꯤ ꯑꯩꯁꯨ ꯁ꯭ꯀꯨꯜ ꯑꯃꯨꯛ ꯄꯨꯕ ꯍꯧꯔꯅꯤ
ꯎꯝ
ꯍꯥꯟꯅ
ꯍꯥꯟꯅꯒꯤꯗꯨꯗ ꯑꯥ ꯑꯥ ꯑꯥ ꯍꯥꯟꯅꯒꯤꯗꯨꯗ ꯑꯗꯨꯝ ꯄꯨꯗꯣꯏꯔꯣ
ꯎꯝ ꯍꯥꯟꯅꯒꯤ ꯁ꯭ꯀꯨꯜꯗꯣ ꯅꯠꯇ꯭ꯔꯁꯨ ꯑꯇꯣꯞꯄ ꯃꯌꯥꯝ ꯂꯩꯌꯦ ꯍꯥꯏ ꯄꯨꯔꯣ ꯂꯥꯛꯑꯣꯅ ꯍꯥꯏꯕ ꯑꯗꯨ ꯄꯨꯒꯦ ꯇꯧꯕꯅꯤꯗ
ꯌꯥꯏꯌꯦ ꯄꯨꯁꯜꯂꯣ
ꯃꯣꯏꯅꯕꯨꯗꯤ ꯌꯥꯔꯦ ꯂꯥꯛꯑꯣ ꯍꯥꯏꯕꯅꯤ ꯑꯗ ꯑꯉꯥꯡ ꯑꯇꯣꯝꯕꯤꯁꯦ ꯈꯔ ꯄꯤꯛꯄ ꯑꯗꯨꯒꯤ
ꯎꯝ ꯌꯨꯝꯗ ꯁꯨꯝ ꯂꯩꯁꯟꯗꯣꯏ ꯁꯔꯛꯄꯨꯗꯤ ꯈꯕ ꯀꯥꯟꯅꯩꯗꯅ ꯏꯁꯥꯒꯤ ꯂꯩꯅꯤꯡꯕ ꯀꯩꯗꯧꯕ ꯈꯣꯠꯄꯗ ꯏꯁꯥꯅ ꯊꯣꯛꯆꯔꯒꯦ ꯑꯗꯒꯤ ꯑꯉꯥꯡ ꯑ ꯅꯨꯄꯤꯗꯁꯨ ꯂ‌ꯦꯝꯁꯨ ꯂꯦꯝꯃꯤ
ꯎꯝ
ꯑꯗꯒꯤ ꯏꯁꯥꯗꯁꯨ ꯀꯥꯟꯅꯩ
ꯎꯝ
ꯍꯩ ꯁꯤꯡꯒꯠꯄ ꯍꯦꯟꯀꯠꯂꯤꯗꯅ
ꯃꯥꯅꯦ ꯃꯥꯅꯦ ꯆꯨꯝꯃꯦ ꯅꯪꯗꯤ ꯍꯧꯖꯤꯛ ꯀꯩ ꯍꯣꯠꯅꯔꯤ ꯀꯔꯤꯝ ꯍꯣꯠꯅꯗ꯭ꯔꯕꯣ ꯋꯥꯔꯤꯁꯨ ꯁꯥꯟꯅꯒꯤꯗꯕ ꯀꯨꯏꯔꯕꯅꯤꯅꯦ
ꯑꯩꯁꯦ ꯍꯧꯖꯤꯛꯀꯥꯟꯁꯦ ꯑꯩꯁꯨ ꯑꯉꯥꯡ ꯃꯆꯥ ꯃꯆꯥ ꯈꯔ ꯇꯥꯛꯏꯌꯦ ꯌꯨꯝꯗ
ꯑꯉꯥꯡ ꯀꯌꯥ
ꯑꯗꯨ ꯑꯉꯥꯡ ꯌꯥꯝꯗꯦꯗ ꯃꯔꯤ ꯈꯛꯇꯅꯤ
ꯑꯉꯥꯡ ꯃꯔꯤ ꯀ꯭ꯂꯥꯁ ꯀꯌꯥ ꯀꯌꯥꯅꯣ
ꯀ꯭ꯂꯥꯁ ꯐꯣꯔꯒꯤ ꯑꯃꯒ ꯐꯥꯏꯚꯀꯤ ꯑꯍꯨꯝ ꯑꯃꯒ
ꯑꯩꯁꯨ ꯑꯉꯥꯡ ꯑꯍꯟꯁꯦꯅ ꯅꯪ ꯅꯅꯥꯛꯇ ꯊꯤꯜꯂꯛꯄꯅ ꯐꯗ‌ꯣꯏꯔꯥ ꯈꯪꯗꯦꯗ
ꯊꯤꯂꯛ ꯑꯣ ꯊꯤꯂꯛ ꯑꯣ ꯇꯥꯛ ꯊꯔꯒꯦ
ꯌꯥꯝ ꯀꯥꯟꯅ ꯂꯥꯄꯒꯕꯨꯅꯦꯗ
ꯎꯝ
ꯒꯥꯔꯤ ꯃꯆꯥꯗ ꯊꯤꯟꯗꯣꯛ ꯊꯤꯟꯖꯤꯟꯗ‌ꯣ ꯑꯩꯅ ꯉꯝꯃꯣꯏꯗꯕ ꯈꯤꯇꯪ ꯆꯥꯎꯈꯤꯁꯅꯨꯅ
ꯎꯝ
ꯈꯤꯇꯪ ꯆꯥꯎꯔꯗꯤ ꯁꯥꯏꯀꯜ ꯑꯃ ꯂꯩꯕꯤꯔꯒꯗ ꯆꯠꯆꯅꯦꯕ
ꯍꯣꯏ
ꯍꯧꯖꯤꯛꯀꯥꯟ ꯑꯉꯥꯡꯁꯤꯡꯁꯤꯗꯤ ꯌꯨꯝꯗ ꯁꯨꯝ ꯍꯣꯝ ꯇ꯭ꯌꯨꯇꯔ ꯀꯧꯔꯤꯅꯤ ꯈꯣꯠꯂꯤꯅꯦꯅ ꯐꯥꯖꯤꯜꯂꯒ ꯑꯐꯛ ꯑꯐꯥꯏ ꯁꯨꯕꯗꯣ ꯑꯩꯗꯤ ꯑꯗꯨ ꯄꯥꯝꯗꯦꯕ
ꯍꯣꯏ ꯑꯉꯥꯡꯗꯁꯨ ꯍꯩꯁꯤꯡꯕ ꯈꯔ ꯋꯥꯠꯂꯦ ꯃꯤ ꯈꯔ ꯄꯨꯜꯂꯒꯅ ꯋꯥꯔꯤ ꯁꯥꯕ ꯈꯔ ꯍꯩꯒꯠꯂꯦ ꯑꯉꯥꯡꯗ
ꯎꯝ ꯑꯣꯖꯥꯒꯤ ꯃꯌꯨꯝꯗ ꯊꯥꯔꯒ
ꯎꯝ
ꯑꯉꯥꯡ ꯈꯔ ꯌꯥꯝ ꯑꯗꯨꯝ ꯑꯉꯥꯡ ꯃꯔꯤ ꯃꯉꯥ ꯇꯧꯃꯤꯟꯅꯕꯗꯣ ꯑꯗꯨ ꯑꯗꯨꯃꯥꯏꯅ ꯄꯥꯝꯃꯦꯕ
ꯃꯊꯟꯇ ꯌꯨꯝꯗ ꯇꯧꯕꯁꯦ ꯑꯉꯥꯡꯗ ꯀꯣꯛꯇ ꯆꯪꯕꯒꯤ ꯍꯥꯏꯔꯗꯤ ꯑꯃꯔꯣꯝꯗꯗꯤ ꯐꯕ ꯑꯗꯨꯒ ꯃꯤ ꯇꯤꯟꯅꯔꯛꯇꯕ ꯃꯤ ꯇꯤꯟꯕ ꯍꯩꯔꯛꯇꯕ ꯑꯃꯁꯨ ꯇꯧꯔꯛꯑꯦꯕ ꯁꯨꯝ ꯌꯨꯝꯗ ꯁꯨꯝ ꯇꯧꯁꯟꯕꯁꯤꯅꯦ
ꯌꯥꯗꯕꯅꯦ ꯃꯤ
ꯈꯔ ꯈꯔꯁꯨ ꯃꯤ ꯇꯤꯜꯍꯟꯅ ꯎꯝ ꯎꯝ
ꯃꯃꯥꯟꯅꯕꯤꯗ ꯀꯔꯤ ꯍꯥꯏꯅꯤ ꯈꯪꯉꯛꯇꯦꯕ ꯑꯉꯥꯡꯁꯦ
ꯍꯣꯏ
ꯑꯗꯨꯏ ꯍꯥꯏꯔꯗꯤ ꯑꯩ ꯑꯍꯟꯁꯤꯗꯤ ꯁꯤꯡꯉꯤ
ꯎꯝ
ꯂꯥꯏꯔꯤꯛꯁꯨ ꯃꯥꯒꯤꯗꯤ ꯇꯨꯏꯁꯟ ꯑꯃꯠꯇ ꯊꯥꯗꯦꯕ ꯑꯩꯅ
ꯑꯥ
ꯑꯩꯅ ꯑꯗꯨꯝ ꯌꯦꯡꯕꯅꯦ ꯈꯔ ꯃꯥꯏꯊꯣꯛꯄ ꯑꯗꯨꯝ ꯄꯥꯈꯤꯗꯣꯏꯅꯤ ꯃꯃꯥ ꯑꯁꯤ ꯈꯪꯗ꯭ꯔꯦ ꯇꯥꯛꯄꯤꯌꯣ ꯍꯥꯏꯔꯒ ꯑꯗ ꯃꯥꯏꯊꯣꯛꯄ ꯑꯗꯨꯝ ꯍꯣꯝꯃꯥꯛ ꯄꯤꯔꯛꯄꯒꯗꯣ ꯁꯠ ꯁꯠ ꯑꯗꯨꯝ ꯏꯊꯣꯛꯄꯤ
ꯍꯩꯅꯦ ꯑꯗꯨꯗꯤ
ꯀꯕꯤꯅꯦ ꯑꯩ ꯋꯥꯗ꯭ꯔꯤꯁꯦ
ꯃꯁꯥꯒꯤ ꯎꯝ ꯃꯁꯥꯒꯤ ꯈꯔ ꯍꯩꯒꯟ ꯁꯤꯡꯒꯟꯕ ꯑꯣꯏꯕ ꯑꯉꯥꯡ
ꯎꯝ ꯁꯨꯃꯥꯏꯅ ꯍꯥꯏꯅꯩ ꯑꯩꯉꯣꯟꯗ
ꯑꯉꯥꯡꯁꯦ ꯎꯝ
ꯀꯄꯁꯦ ꯑꯩ ꯃꯃꯥ ꯀꯞ ꯀꯞꯄꯁꯤ ꯑꯩ ꯌꯦꯡꯕ ꯅꯨꯡꯉꯥꯏꯇꯦ ꯀꯞꯀꯅꯣ ꯍꯥꯏ ꯑꯩꯅꯒ ꯀꯞꯄ
ꯑꯩ ꯇꯜꯂꯦꯕ ꯃꯤ ꯈꯠꯅꯕ ꯀꯥꯁꯦ ꯑꯩ ꯄꯥꯝꯗꯦ ꯑꯩ ꯄꯥꯝꯗꯦ ꯍꯥꯏꯌꯦꯃ
ꯃꯣꯏꯁꯨ ꯂꯣꯏ ꯈꯪꯉꯤꯅꯦ
ꯈꯉꯤ ꯄꯤꯛꯆꯔꯁꯨꯅꯦ ꯈꯪꯕ꯭ꯔꯥ ꯃꯣꯏ ꯀꯣꯛꯁꯦ ꯍꯧꯖꯤꯛꯀꯥꯟꯒꯤ ꯑꯉꯥꯡꯁꯤꯡꯒꯤꯗꯤꯀꯣ ꯁꯤꯡꯉꯦꯕ ꯁꯤꯡꯕ ꯑꯉꯥꯡꯗꯗꯤ
ꯍꯣꯏ
ꯑꯗꯣ ꯄꯪꯕ ꯑꯉꯥꯡꯗꯗꯤ ꯄꯪꯏꯀꯣ ꯐꯖꯅ
ꯄꯪꯉꯤ ꯄꯪꯉꯤ ꯃꯁꯥꯒꯤ ꯑꯗꯨꯝ ꯑꯩꯈꯣꯏꯒꯤ ꯀꯩꯅꯣꯁꯨ ꯑꯃ ꯑꯩꯒꯤ ꯏꯃꯧ ꯅꯨꯄꯤ ꯑꯃꯁꯨ ꯂꯩꯌꯦ ꯑꯩꯈꯣꯏ ꯏꯅꯝꯃꯩ ꯃꯆꯥꯁꯤꯡ ꯐꯣꯟꯅꯦ ꯌꯥꯝ ꯃꯥꯁꯦ ꯍꯧꯖꯤꯛꯀꯥꯟꯁꯦ ꯌꯨꯇ꯭ꯌꯨꯕꯒꯤ ꯔꯤꯜꯁ ꯊꯣꯛꯄꯒꯨꯝꯕꯗꯣ ꯌꯥꯝꯃꯤ ꯌꯦ ꯄꯨꯀꯣ
ꯑꯗꯨꯗꯥ
ꯍꯧꯖꯤꯛ ꯑꯥ ꯃꯥ ꯍꯩꯇꯕ ꯑꯝꯇ ꯂꯩꯇꯦ ꯏꯁꯩ ꯑꯃ ꯊꯥꯔꯛꯑꯦꯗꯅ ꯑꯃ ꯇꯧꯁꯤꯜꯂꯛꯀꯅꯤ ꯃꯥ ꯑꯗꯨ ꯑꯗꯨꯝ ꯇꯧꯗꯣꯏ ꯃꯥ ꯌꯦꯡꯕꯗ ꯅꯣꯛꯄꯗ ꯎꯝ ꯀꯦꯕꯁꯨ ꯌꯥꯝ ꯄꯥꯝꯖꯩ ꯃꯥꯁꯦ
ꯑꯥ
ꯃꯦꯀꯞ ꯑꯩꯈꯣꯏꯗ ꯂꯥꯛꯑꯕ ꯀꯦꯚꯤꯌꯣꯗꯨꯝ ꯍꯥꯏꯗꯣꯏꯅꯦ ꯗ꯭ꯔꯦꯁ ꯁꯦꯆꯜꯂꯅꯤ ꯀꯦ ꯂꯣꯏꯔꯒ ꯔꯤꯜꯁ ꯅꯝꯕꯤꯌꯣ ꯍꯥꯏꯔꯛꯑꯅꯤ ꯑꯗꯨꯒ
ꯑꯗꯨ ꯌꯥꯝ ꯇꯧꯋꯦ ꯑꯗꯣ ꯑꯩꯒꯤꯗꯤ ꯑꯩ ꯑꯉꯥꯡꯁꯤꯗꯤ ꯑꯗꯨꯝꯕꯗꯤ ꯇꯧꯗ꯭ꯔꯦ ꯃꯥꯗꯤ ꯖꯒꯣꯏ ꯁꯥꯎ ꯗꯥꯟꯁ ꯇꯧ ꯍꯥꯏꯔꯗꯤ ꯇꯜꯂꯦ ꯍꯥꯏꯒꯅꯤ ꯑꯗꯨꯒ ꯁ꯭ꯀꯨꯟꯒꯤ ꯐꯪꯁꯟꯒꯨꯝꯕ ꯇꯧꯕꯒꯤ ꯁꯥꯎ ꯍꯥꯏꯔꯗꯤ ꯁꯥꯒꯦ ꯍꯥꯏꯌꯦꯕꯀꯣ ꯑꯗꯨꯒ ꯏꯁꯀꯨꯝꯕꯅꯦꯏ
ꯎꯝ
ꯇꯜꯂꯦ ꯑꯩ ꯄꯥꯝꯗꯦ ꯍꯥꯏꯗꯨꯅꯦ ꯇꯜꯂꯦ ꯑꯩ ꯇꯜꯂꯦ ꯑꯩ ꯏ ꯀꯥꯏ ꯀꯥꯏꯑꯅ ꯑꯩꯅꯥꯍꯥꯃꯨꯛ ꯁꯃꯥꯅꯤꯌ ꯎꯝ ꯇꯥꯏ ꯇꯥꯏꯌꯦ
ꯑꯣ ꯑꯩ ꯐꯣꯟꯁꯦ ꯑꯃꯨꯃꯨꯛ ꯎꯝ
ꯀꯤꯀꯥꯟꯗꯨꯗ ꯍꯥꯞꯍꯟꯕ
ꯎꯝ
ꯐꯪꯁꯟꯗ ꯖꯒꯣꯏꯒ ꯁꯥꯏꯌꯦ
ꯎꯝ
ꯁꯝꯗꯣ ꯍꯥꯞꯈꯤꯕꯗꯩꯗꯤ ꯃꯥꯅ ꯖꯒꯣꯏ ꯁꯥꯅꯤꯡꯗꯅ ꯁꯥꯕꯗꯨꯗꯤ ꯖꯒꯣꯏ ꯁꯥꯕꯁꯤꯒ ꯔꯤꯜꯁꯀꯤ ꯖꯒꯣꯏꯒꯗꯤ ꯃꯥꯟꯅꯗꯦꯗꯅ
ꯍꯣꯏ ꯃꯥꯅꯗꯦ ꯇꯧꯋꯦ ꯑꯩꯈꯣꯏꯒꯤ ꯑꯩ ꯑꯉꯥꯡ ꯑꯉꯥꯡ ꯑꯃ ꯍꯥꯏꯕꯗꯣ ꯔꯤꯜꯁꯀꯤꯗ ꯅꯝꯕꯗꯗꯤ ꯃꯇꯦꯛ ꯃꯇꯦꯛꯅꯤꯅ ꯑꯗꯨꯝ ꯁꯥꯕ ꯍꯩꯕ ꯊꯣꯏꯒꯤ ꯖꯒꯣꯏ ꯁꯥꯕꯩ ꯏꯊꯣꯛꯑꯣ ꯍꯥꯏꯔ ꯀꯥꯟꯗꯗꯤ ꯏꯀꯥꯏꯌꯦꯅ ꯇꯧꯕ ꯇꯧꯋꯦꯕ ꯌꯨꯝꯗꯕꯨꯗꯤ ꯄꯨꯁꯥꯗ ꯁꯥꯕ
ꯎꯝ ꯑꯣ ꯑꯩꯗꯣ ꯐꯣꯟ ꯑꯃ ꯂꯥꯛꯑꯦ ꯁꯤꯃꯨꯛ ꯁꯥꯟꯅꯈꯤ ꯊꯝꯃꯣ ꯊꯝꯃꯣ
ꯊꯝꯃꯦ ꯑꯗꯨꯗꯤ